ꯍꯜꯂꫭ
ꯍꯜꯂꯣ ꯑꯣ ꯇꯥꯔꯕꯣ ꯑꯣ ꯇꯥꯔꯦ ꯇꯥꯔꯦ
ꯅꯦꯠꯋꯥꯛꯁꯦ ꯀꯩꯅꯣ ꯇꯧꯕꯩ ꯅꯤꯡꯉꯨꯔꯦ ꯑꯩꯅ ꯍꯥ
ꯀꯩꯗꯧ
ꯍꯜꯂꯣ ꯑꯥꯎ ꯑꯩꯁꯦ ꯁꯨꯝ ꯇꯥꯔꯦ ꯇꯥꯔꯦ ꯏꯃꯨꯡꯒꯤ ꯊꯕꯛ ꯃꯆꯥ ꯃꯆꯥ ꯁꯨꯝ ꯇꯧꯔꯝꯕꯅꯤꯗ
ꯑꯣ
ꯊꯕꯛꯁꯤꯁꯨ ꯈꯔ ꯈꯔ ꯅꯣꯝꯊꯣꯛ ꯅꫭꯝꯁꯤꯟ ꯇꯧꯗ꯭ꯔꯗꯤ ꯌꯥꯗꯦ
ꯃꯥꯅꯤ ꯃꯥꯅꯤ ꯐꯝꯃ ꯆꯥ ꯂꯩ ꯌꯥ
ꯍꯤꯞꯇꯣꯛꯇꯅ ꯐꯝꯗꯣꯛꯇꯅ ꯂꯩꯕꯁꯨ ꯌꯥꯗꯕꯅꯤꯅ
ꯎꯝ
ꯃꯀꯨꯞ ꯃꯇꯥ ꯃꯔꯥꯡ ꯁꯨꯝ ꯇꯧꯁꯟꯕꯅꯤꯗ
ꯎꯝ ꯍꯧꯖꯤꯛꯁꯦ ꯅꯣꯏ ꯕꯂꯞꯀ ꯁꯥꯔ ꯌꯣꯟꯕ ꯈꯣꯠꯄ ꯇꯧꯗ꯭ꯔꯣ
ꯑꯗꯣ ꯍꯥꯟꯅꯗꯤ ꯇꯧꯔꯝꯕꯅꯤ ꯍꯨꯖꯤꯛꯇꯤ ꯁꯥꯗ꯭ꯔꯦ ꯑꯩꯈꯣꯏꯒꯤ ꯂꯩꯃꯤꯟꯅꯕꯅ ꯑꯣꯏꯅ ꯁꯥꯔꯦ ꯍꯣꯏ ꯑꯃꯨꯛ ꯂꯦꯞꯄꯦ
ꯐꯔꯦ ꯐꯔꯦ ꯅꯨꯡꯁꯥ ꯁꯥꯕꯅꯤꯅ ꯕꯔꯞꯁꯦ
ꯎꯝ
ꯑꯗꯨꯗ ꯁꯨꯝ ꯆꯥꯅꯤꯡꯉꯦꯑꯦ ꯏꯪꯅꯕ
ꯍꯣ ꯍꯣꯏ ꯎꯝ
ꯑꯗꯒꯤ ꯕꯔꯞꯁꯤꯖꯨ ꯀꯩꯅꯣꯒꯨꯝꯕ ꯃꯪꯒꯦꯒꯤꯒꯨꯝꯕ ꯃꯣꯔꯣꯛ ꯈꯤꯇꯪꯒ ꯁꯥꯔꯞ ꯇꯧꯕꯗꯣ ꯑꯗꯨꯒ ꯆꯥꯕꯗꯣ ꯑ ꯅꯨꯡꯁꯥ ꯁꯥꯕꯅꯤꯅ
ꯃꯪꯒꯦ ꯕꯔꯞꯇꯤ ꯌꯥꯝ ꯍꯥꯎꯋꯤ
ꯑꯗꯒꯤ ꯍꯧꯖꯤꯛꯇꯤ ꯑꯥꯏꯁꯀ꯭ꯔꯤꯝꯒꯁꯦ ꯄꯪꯁꯥ ꯁꯥꯟꯅꯔꯦꯅꯦ ꯁ꯭ꯋꯥꯏꯗꯁꯨ
ꯁꯥꯟꯅꯔꯦ ꯁꯥꯟꯅꯔꯦ ꯅꯍꯥꯟꯋꯥꯏꯗꯤ ꯃꯌꯥꯡꯅꯗ ꯁꯥꯔꯒ ꯄꫭꯔꯛꯑꯝꯃꯤ ꯅꯠꯇ꯭ꯔ
ꯃꯥꯅꯦ ꯍꯨꯖꯤꯛꯇꯤ
ꯌꯥꯝ ꯃꯩꯇꯩꯁꯨ ꯌꯥꯝ ꯍꯩꯅꯔꯦ
ꯍꯩꯅꯔꯦ ꯑꯥꯏꯁ ꯀ꯭ꯔꯤꯝꯒꯨꯝꯕ ꯀꯦꯛꯀꯨꯝꯕ ꯁꯥꯕꯒꯤ ꯀꯣꯔꯁꯁꯨ ꯇꯧꯅꯔꯦ
ꯎꯝ ꯍꯩꯖꯟꯕꯗꯕꯨꯗꯤ ꯂꯣꯏꯅ ꯀꯥꯟꯅꯩꯗ ꯅꯠꯇ꯭ꯔ ꯂꯣꯏꯅ ꯍꯩꯖꯟꯒꯗꯧꯅꯤ ꯃꯩꯇꯩꯒꯤꯕ ꯂꯩꯇꯦ ꯃꯌꯥꯡꯒꯤꯕ ꯂꯩꯇꯦ ꯍꯩꯖꯜꯂꯀꯥꯟꯗ ꯍꯜꯂꫭ ꯍꯜꯂꯣ ꯇꯥꯔꯕꯣ ꯇꯠꯈ꯭ꯔꯕ ꯈꯪꯗꯦꯅꯦ ꯍꯜꯂꯣ